ꯍꯜꯂꯣ
ꯅꯨꯡꯉꯥꯏꯔꯤꯕ꯭ꯔꯣ
ꯅꯨꯡꯉꯥꯏꯔꯤꯅꯦꯍ ꯅꯪꯗꯤ
ꯑꯩꯁꯨ ꯀꯨꯏꯔꯦꯀꯣ ꯏꯕꯥꯅꯤ ꯐꯥꯎꯅꯗꯕ
ꯍꯣꯏ ꯀꯣꯏꯔꯦ
ꯅꯪꯁꯨ ꯑꯩꯅ ꯅꯪꯁꯨ ꯑꯩꯅ ꯐꯥꯎꯔꯛꯇ꯭ꯔꯗꯤ ꯅꯪꯁꯨ ꯐꯥꯎꯔꯛꯇꯦꯅꯦ
ꯑꯗꯨꯕꯨꯗꯤ ꯅꯨꯄꯤꯅ ꯍꯥꯡꯒꯗꯕꯅꯤ ꯀꯩꯅꯣ
ꯆꯂꯣ ꯍꯦ
ꯀꯥꯏ ꯆꯠꯂꯣ ꯍꯥꯏꯕꯅꯣ ꯅꯪ ꯊꯝꯃꯣꯏꯗꯔꯣ
ꯑꯩ ꯊꯃꯣꯏꯗ ꯅꯠꯇꯦ ꯂꯧꯗ ꯂꯧꯗ
ꯁꯁ ꯉꯁꯤꯁꯦ ꯣꯡꯃꯥꯏꯖꯤꯡꯅꯤ ꯂꯧ ꯁꯨꯗꯦꯈꯣꯏ ꯀꯌꯥ ꯍꯌꯦꯡꯗꯤ ꯆꯠꯀꯅꯤꯅ
ꯂꯣꯏꯗ꯭ꯔꯤꯕꯣ ꯂꯣ
ꯑꯁ ꯅꯣꯡ ꯇꯥꯗꯕꯒꯤꯀꯣꯞ
ꯎꯝ ꯑꯣ ꯂꯩꯕꯥꯛꯇꯣ ꯌꯥꯝ ꯀꯟꯕ꯭ꯔꯥꯕ
ꯎꯝ ꯀꯂꯦ
ꯑꯁ ꯋꯥꯔ ꯑꯃꯒꯅꯤꯀꯣ ꯍꯅꯁꯤꯈ꯭ꯔꯦꯗꯥ
ꯍꯌꯥ ꯁꯦꯡꯕ
ꯑꯁꯦꯡꯕꯅꯦ ꯑꯁꯦꯡꯕ ꯈꯛꯇꯪ ꯉꯥꯡꯉꯦ ꯑꯩꯗꯤ ꯐꯥꯒꯤ ꯇꯧꯕ ꯍꯩꯇꯦꯕ
ꯅꯪꯅ ꯅꯨꯡꯁꯤꯕꯤꯒꯗꯕ ꯑꯣꯏꯔꯗꯤ ꯂꯧ ꯑꯗꯨꯝ ꯁꯨꯔꯒ ꯂꯩꯁ
ꯁꯨꯅꯤꯡꯉꯥꯏ ꯂꯩꯔꯗꯤ ꯁꯨ ꯀꯩꯅꯣ ꯑꯩꯁꯨ ꯂꯧ ꯑꯩꯁꯨ ꯑꯗꯨꯝ ꯄꯥꯡꯕ ꯂꯥꯛꯗ
ꯑꯥꯏꯁ ꯍꯩꯅ ꯅꯪ ꯉꯥꯡ ꯑ ꯑꯗꯨ ꯇꯥꯔꯒꯁ ꯑꯩꯁꯦ ꯑꯩ ꯊꯃꯣꯏꯁꯦ ꯙꯛ ꯕꯨꯨꯞ ꯂꯥꯎꯋꯦꯕ
ꯂꯣꯛ ꯈꯨꯨꯔꯤꯗꯣ ꯑꯗꯨꯒꯤꯔꯥ ꯊꯃꯣꯏꯗꯒꯤ ꯕꯨꯛ ꯕꯨꯛ ꯊꯣꯔꯛꯄꯗꯒꯤ ꯈꯨꯔꯥ
ꯍꯣꯏ ꯅꯪꯒꯤ ꯋꯥ ꯇꯥꯅꯅꯦ ꯀꯩꯅ
ꯎ ꯅꯣꯏ ꯀꯩꯅꯣ ꯇꯧꯕꯗ ꯀꯧꯔꯕꯅꯦ ꯂꯧ ꯈꯥꯎꯕꯗꯀꯣ
ꯑꯩꯁ ꯅꯣꯏ ꯃꯥꯗ ꯂꯧ ꯈꯥꯎꯕ ꯌꯥꯝ ꯀꯜꯂꯦ ꯍꯥꯏꯅꯦ ꯑꯩ ꯆꯨꯝꯕ꯭ꯔꯥ
ꯍꯣꯏ ꯀꯟꯕꯅꯦ ꯑꯗꯣ ꯍꯟꯗꯛꯀꯥꯟꯗꯤ ꯀꯟꯗ꯭ꯔꯦꯗ
ꯎꯝ
ꯀꯜꯂꯦ ꯍꯥꯏꯕꯅꯤꯗ
ꯃꯤꯡ ꯌꯥꯝ ꯆꯠꯂꯦ ꯍꯥꯏꯅꯦ ꯃꯥꯀꯣ
ꯍꯥꯟꯅ ꯊꯥꯏꯅꯗꯤ ꯆꯠꯂꯝꯕꯅꯦ ꯑꯗꯣ ꯑꯩꯁꯨ ꯌꯧꯕ ꯉꯝꯒꯗ꯭ꯔꯥ ꯌꯦꯡꯁꯦꯕ ꯀꯧꯔꯕ
ꯍ ꯏ ꯅ ꯅꯕ ꯁꯦꯟꯗ ꯃꯥꯂꯦꯗ
ꯃꯅꯦ
ꯎꯝ
ꯅꯣꯏ ꯂꯧ ꯑꯃ ꯄꯤꯊꯣꯛꯈ꯭ꯔꯣ ꯑꯩꯉꯣꯟꯗ ꯑꯩ ꯇꯧꯕꯤꯒꯁꯦ
ꯑꯠꯆꯥ ꯑꯗꯨ ꯑꯣꯏꯔꯒꯗꯤ ꯎꯝ ꯐꯩꯗꯣꯝ ꯑꯃꯐꯥꯎꯂꯣꯏꯗꯕꯤꯗ ꯌꯨꯝ ꯈꯔꯁꯦ ꯍꯥꯏꯔꯛꯑꯅꯤ ꯅꯪ
ꯑꯁ ꯍꯥꯏꯔꯣꯏ ꯏꯅꯦꯍꯦ ꯑꯩ ꯌꯥꯝ ꯀꯜꯂꯦ ꯇꯧꯕꯤꯒꯦꯅꯦ ꯆꯥꯅꯤꯉꯥꯏ ꯌꯦꯟꯁꯥꯡ ꯈꯔ ꯍꯥꯎꯕ ꯊꯣꯡꯂꯛꯑꯣ ꯌꯥꯔꯦ
ꯅꯪ ꯀꯩ ꯆꯥꯅꯤꯡꯒꯦ
ꯑꯩꯗꯤ ꯑꯣꯛꯁꯥ ꯆꯥꯅꯤꯡꯉꯦ
ꯑꯁ ꯃꯍꯥꯎꯗꯗꯪ ꯆꯕ꯭ꯔꯥ
ꯑꯍꯥ
ꯑꯣꯧꯁꯥꯒꯤ ꯃꯍꯥꯎꯗꯣ
ꯅꯠꯇꯦꯍꯦ ꯄꯛꯁꯥ ꯂꯣꯏꯅ ꯆꯥꯏ
ꯑꯗꯨ ꯀꯩꯅꯣꯗꯤ ꯆꯥꯕ꯭ꯔꯥ
ꯀꯔꯤꯔꯤꯌꯦꯠ
ꯈꯨꯁꯥꯒꯤ ꯃꯈꯣꯡꯒꯨꯝꯕ
ꯍꯣꯏꯅꯦ ꯑꯣꯛꯁꯥꯗꯗꯤ ꯑꯩ ꯀꯔꯤꯁꯨ ꯂꯦꯝꯅ ꯊꯥꯗꯣꯛꯇꯦ
ꯑꯁ ꯎꯔꯤ ꯃꯈꯩ ꯑꯗꯨꯝ ꯌꯣꯠꯁꯤꯟꯕꯅꯦꯕꯀꯣ
ꯔꯦꯃ ꯅ ꯊ ꯑ ꯑꯗꯨꯟ ꯆꯑ ꯑꯁꯑꯌꯦ ꯆꯥꯏ
ꯍꯁ ꯑ ꯌꯥꯏ ꯍꯦ ꯌꯦꯗꯤ
ꯅꯪ ꯊꯣꯡꯕꯗꯤ ꯍꯩꯗꯤ ꯍꯩꯕ꯭ꯔꯣ
ꯑꯁ ꯑꯣꯛꯁꯥ ꯊꯣꯡꯕꯗꯨꯗꯤ ꯍꯥꯏꯔꯤꯅꯨ ꯎ ꯃꯌꯥꯝꯕ ꯑꯩꯁꯦ ꯌꯥꯝꯅ ꯂꯦꯝꯅꯒ ꯐꯣꯡꯕꯤꯔꯤꯁꯦ
ꯏꯁ ꯅꯈꯨꯠ ꯍꯥꯎꯕ꯭ꯔꯥꯅꯦ
ꯍꯣꯏꯅꯦ ꯑꯩꯅ ꯊꯣꯡꯕ ꯑꯩꯒꯤ ꯃꯍꯥꯎ ꯇꯣ ꯉꯥꯟꯕꯅꯤꯅꯦ
ꯅꯪꯒꯤ ꯃꯍꯥꯎꯗꯣ ꯀꯃꯥꯏꯅ ꯇꯧꯕ꯭ꯔꯥ ꯌꯦꯡꯅꯤꯡꯈ꯭ꯔꯦꯗꯀꯣ
ꯌꯦꯡꯅꯤꯡꯒꯅꯨ ꯆꯥꯅꯤꯡꯈ꯭ꯔꯦ ꯍꯥꯏꯌꯨ
ꯆꯥꯅꯤꯡꯈ꯭ꯔꯦꯕ ꯑꯗꯣ ꯆꯥꯅꯤꯡꯉꯦꯕ
ꯑꯗꯨꯗꯤ ꯂꯥꯛꯑꯣꯕ ꯅꯪ ꯄꯧꯁꯥ ꯂꯩꯔ ꯂꯥꯛꯑꯣꯕ
ꯑꯩꯗꯤꯀꯣ ꯅꯣꯏ ꯑꯩꯗꯤ ꯅꯣꯏ ꯆꯤꯡꯒꯤ ꯑꯣꯛꯁꯥ ꯆꯥꯅꯤꯡꯉꯦ
ꯎꯝ ꯑꯗꯨ ꯆꯤꯡꯒꯤ ꯑꯣꯛꯇꯤ ꯀꯩꯅꯣ ꯇꯧꯕꯅꯤꯗ ꯌꯥꯝ ꯌꯥꯝ ꯆꯥꯕ ꯉꯝꯒꯅꯤ ꯅꯪ
ꯍꯣꯏ ꯌꯥꯝ ꯆꯥꯕ ꯑꯗꯨꯒꯤꯅꯦ ꯑꯩꯅ ꯆꯤꯡ ꯆꯥꯅꯤꯡꯉꯦ ꯍꯥꯏꯔꯤꯁꯦ
ꯃꯝꯒꯤ ꯑꯃꯨꯗꯤꯤ ꯁꯥꯎꯅꯗꯔ
ꯑꯁ ꯑꯩꯗꯤ ꯏꯊꯟꯇ ꯀꯦꯖꯤ ꯑꯅꯤꯒꯨꯝꯕ ꯆꯥꯕ ꯉꯝꯒꯅꯤ
ꯑꯁ ꯅꯪꯁꯦ ꯅꯪꯁ ꯁꯦꯡꯉꯕꯣ
ꯍꯣꯏ ꯑꯩ ꯑꯣꯛꯁꯥꯗꯤ ꯇꯧꯕꯅꯦ ꯌꯥꯕꯅꯦ ꯑꯗꯨꯝ
ꯑꯗꯨꯗꯤꯀꯣ
ꯎꯝ
ꯅꯣꯡꯃ ꯃꯍꯥꯎꯒ ꯀꯩꯅꯣ ꯀꯩꯅꯣ ꯃꯥꯒꯤ ꯁꯥꯗꯣ ꯈꯔ ꯁꯥꯡ ꯁꯥꯡꯅ ꯊꯝꯃꯒ ꯀꯨꯀꯥꯔꯗ ꯀꯥꯝꯒꯁꯁꯤꯅꯦ
ꯍꯣꯏ ꯈꯨꯟꯒꯤ ꯀꯛꯄ ꯀꯥꯟꯗꯀꯣ
ꯍꯣꯏ ꯌꯥꯏꯅꯦ ꯅꯣꯏ ꯌꯥꯏ ꯅꯣꯏ ꯀꯥꯡꯒꯨ ꯀ ꯑꯩꯈꯣꯏ ꯀꯥꯡꯒꯨ ꯀꯣ
ꯍꯣꯏ ꯑꯗꯨ ꯅꯪ ꯊꯣꯡꯀꯣ
ꯐꯣꯡꯅꯤ
ꯅꯪꯒꯤ ꯃꯍꯥꯎ ꯑꯗꯨꯗ ꯈꯪꯒꯅꯤ ꯑꯩ ꯐꯥꯒꯤ ꯅꯠꯇꯦꯍꯦ ꯑꯩꯈꯣꯏꯁꯨ ꯄꯨꯟꯗꯕ ꯀꯨꯏꯔꯦꯍꯦ ꯅꯣꯏꯁꯨ ꯅꯣꯏꯅꯊꯟꯇ ꯑꯗꯨꯝ ꯆꯠꯂꯦ ꯑꯩꯈꯣꯏꯁꯨ ꯅꯣꯏꯁꯨ ꯑꯩꯈꯣꯏꯕꯨ ꯀꯧꯕꯤꯗꯦ ꯆꯥꯔꯝꯗꯥꯏꯗꯗꯤ
ꯅꯣꯏꯗꯤ ꯀꯩꯅꯣ ꯑꯍꯟꯁꯤꯡ ꯉꯥꯛꯇꯪꯒ ꯑꯗꯨꯝ ꯄꯨꯜꯂꯒ ꯂꯩ ꯀꯥꯏꯗꯒꯤ
ꯀꯗꯥꯏꯗꯒꯤ ꯅꯣꯏꯗꯤ ꯅꯣꯏꯗꯤ ꯀꯧꯁꯨ ꯀꯧꯗꯦ ꯌꯨꯝꯗ ꯈꯛꯇ ꯂꯩꯌꯦ ꯑꯗꯨꯗꯤ ꯑꯩꯈꯣꯏ ꯊꯂꯛꯄ ꯀꯥꯟꯗꯗꯤ ꯃꯤ ꯂꯩꯇꯕꯒꯤ
ꯑ ꯑꯗꯨꯕꯨꯗꯤ ꯆꯥꯕꯤꯅꯕ ꯄꯥꯈꯪꯗ ꯁꯤꯡꯖꯨ ꯆꯥꯔꯁꯦ ꯍꯧꯗꯣꯛꯄ ꯌꯥꯗ꯭ꯔꯕ
ꯅꯣꯏꯗꯤ ꯍꯧꯗꯣꯛꯑꯔꯁꯨ ꯑꯁ ꯁꯪꯗꯦꯅꯦ ꯐꯣꯟꯗ ꯑꯗꯨꯝ ꯅꯨꯄꯤꯁꯤꯡꯒ ꯋꯥꯔꯤ ꯁ ꯁꯥꯟꯅꯔꯒ ꯐꯣꯟꯗ ꯀꯔꯤ ꯒꯦꯝꯒ ꯁꯥꯟꯅꯔꯒ ꯑꯗꯨꯝ ꯂꯩꯊꯣꯛꯄ ꯅꯠꯇ꯭ꯔꯥ
ꯅꯠꯇꯤꯟ ꯊꯒꯗꯣ
ꯊꯤꯗꯦ ꯅꯣꯏꯕꯨ ꯀꯧꯕ ꯌꯥꯝ ꯋꯥꯏ ꯅꯋꯥ ꯑꯦ ꯅꯋꯥ ꯍꯥꯏꯌꯦꯦ ꯅ ꯇꯨꯅ ꯇꯨꯅ ꯂꯣꯏ ꯄꯥꯏꯔꯕ ꯃꯥꯜꯂꯦ ꯅꯣꯏꯁꯦ
ꯃꯠꯇꯦ ꯅꯠꯇꯦ ꯑꯗꯨ ꯑꯗꯨ
ꯗꯦꯕ
ꯑꯩꯈꯣꯏ ꯍꯣꯏ ꯌꯥꯝ ꯄꯨꯟꯕꯅꯤꯀꯣ
ꯍꯣꯏ
ꯁꯤꯡ ꯆꯟꯕ ꯆꯠꯄꯒꯁꯦ ꯆꯠꯃꯤꯟꯅꯗꯅ ꯑ ꯑꯗꯨ ꯃꯇꯥꯡ ꯍꯥꯏꯗꯤ
ꯆꯂꯤꯗ
ꯁꯤꯡ ꯌꯥꯜꯂꯦ ꯍꯥꯏꯅ ꯑꯩꯈꯣꯏꯕꯨ ꯀꯩꯅꯣ ꯀꯩꯅꯣ ꯍꯥꯏꯔꯒ ꯑꯃꯨꯛ ꯊꯥꯡꯂꯒ ꯊꯝꯂꯝꯃꯒ ꯌꯨꯝ ꯀꯨꯝꯂꯛ
ꯍꯣꯏ ꯑꯗꯨꯒ ꯑꯃꯨꯛ ꯂꯧꯕ ꯆꯠꯄꯗꯣ ꯑꯩꯌꯥ ꯅꯤꯡꯁꯤꯡꯉꯦ
ꯏ ꯃꯣꯏ ꯆꯥ ꯂꯣꯏꯅꯣꯣꯏꯣ ꯈꯥꯉꯦ
ꯑꯁ ꯊꯥꯏꯅꯦꯅ ꯍꯦꯟꯅ ꯅꯨꯡꯉꯥꯏꯅꯀꯣ
ꯑꯗꯨꯅꯤ ꯑꯗꯨ ꯃꯇꯝꯗꯗꯤ ꯐꯣꯟꯁꯨ ꯄꯥꯏꯗ꯭ꯔꯦ ꯑꯗꯨꯝ ꯇꯟꯤ ꯑꯗꯨ ꯑꯗꯨꯃ
ꯍꯣꯏ ꯍꯧꯖꯤꯛꯀꯤ ꯑꯉꯥꯡꯁꯤꯡꯗꯤ ꯁꯨꯃꯥꯏꯅ ꯆꯠꯂꯣ ꯍꯥꯏꯕ ꯏ ꯌꯥꯔ ꯑꯣꯏꯣꯏꯀꯣ
ꯑꯁ ꯍꯣꯏ ꯑꯁ ꯑꯩꯈꯣꯏꯅ ꯆꯠꯄꯗ ꯂꯥꯞꯁꯨ ꯂꯥꯞꯄꯤꯀꯣ ꯑꯁ ꯁꯔꯣꯛ ꯑꯌꯥꯝ ꯃꯊꯛꯇꯅꯤꯅꯦ
ꯀꯜꯂꯨ ꯀꯜꯨꯨꯔꯒ
ꯅꯨꯡꯁꯤꯕ ꯁꯨꯝ ꯍꯦꯡꯒ ꯂꯩꯀꯣ
ꯑ ꯄꯨꯛꯅꯤꯡꯁꯤ ꯈꯥꯡꯕ ꯉꯝꯗꯦ ꯍꯥꯏꯕꯗꯣ
ꯎꯝ ꯑꯗꯨꯗꯗꯤ ꯑꯩꯈꯣꯏ ꯐꯖꯅ ꯄꯨꯟꯈꯤꯕꯅꯤꯅꯦ
ꯑꯗꯨ ꯑꯩꯈꯣꯏ ꯃꯔꯛꯇ ꯈꯔ ꯋꯥꯡ ꯆꯥꯎꯕꯗꯣ ꯈꯔ ꯀꯪꯉꯒ ꯑꯗꯨꯕꯨꯗꯤ ꯃꯥꯗꯤ ꯌꯥꯎꯗꯦꯀꯣ
ꯃꯥ ꯌꯥꯎꯗꯕ꯭ꯔꯣ
ꯃꯥ ꯌꯥꯎꯗꯕꯅꯤꯗ ꯁꯤꯡ ꯌꯥꯟꯕꯁꯦ
ꯑꯃꯨꯔꯛꯇꯤ ꯌꯥꯎꯕ ꯃꯥꯜꯂꯦ ꯈꯪꯗ꯭ꯔꯦꯗ ꯃꯥꯗꯣ ꯑꯩ ꯈꯪꯗ꯭ꯔꯦ ꯑꯗꯨꯀꯥꯟꯗ ꯀꯔꯤ ꯑꯗꯨꯀꯥꯟꯗ ꯄꯥꯈꯪ ꯑꯣꯏꯔꯤꯕ ꯈꯔ ꯂꯩꯀꯣ ꯍꯧꯖꯤꯛ ꯍꯧꯖꯤꯛꯇꯤ ꯍꯟꯗꯛꯇꯤ ꯄꯥꯈꯪ ꯑꯣꯏꯗ꯭ꯔꯦ
ꯎꯝ
ꯑꯁ
ꯑ ꯌꯥꯝꯅ ꯅꯪꯕꯨ ꯀꯩꯌꯥꯝ ꯅꯨꯡꯁꯤꯔꯝꯕꯗꯣ ꯅꯁꯤꯍꯤꯗ ꯔꯣꯃꯟ
ꯍꯣꯏꯅꯦ ꯍꯣꯏꯅꯦ ꯌꯥꯝ ꯅꯨꯡꯁꯤꯈꯤꯕꯅꯤꯅꯦ ꯅꯤꯡꯁꯤꯡꯉꯦ ꯅꯤꯡꯁꯤꯡꯉꯦ
ꯑꯗꯨ ꯂꯩ
ꯃꯇꯦꯡꯒ ꯌꯥꯝ ꯄꯥꯡꯅꯕꯗꯣ ꯑꯁ
ꯄꯨꯔꯝꯅꯗ ꯀꯩ ꯏꯟꯈꯠꯄꯤꯕꯗ
ꯍꯣꯏꯅꯦ ꯑꯃꯨꯛꯀ ꯇꯧꯅꯤꯡꯗ꯭ꯔꯣ
ꯑꯦ ꯑꯗꯨ ꯃꯇꯝ ꯃꯇꯝ ꯑꯥ
ꯍꯧꯖꯤꯛꯀꯤ ꯑꯉꯥꯡꯁꯤꯡꯗꯤ ꯑꯁ ꯀꯅꯥꯅ ꯆꯠꯀꯗꯕ ꯑꯗꯨꯅ ꯍꯥꯏꯔꯛꯑꯅꯤꯀꯣ
ꯎꯝ ꯑꯁ ꯑꯥ ꯀꯩꯅꯣꯔꯣꯝ ꯇꯥꯟꯅ ꯌꯧꯔꯒ ꯆꯨ ꯆꯥꯕ ꯆꯂꯤꯗꯣ ꯃꯨꯅꯦ
ꯅꯦ ꯑꯌꯥ ꯅꯤꯡꯁꯤꯡꯉꯦ ꯅꯤꯡꯁꯤꯡꯉꯦ ꯑꯁ ꯌꯥꯝ ꯆꯠꯄꯤꯈꯤꯕꯅꯦ ꯍꯣꯏ ꯂꯧꯕꯨꯛꯇꯁꯨ
ꯂꯕꯗꯁ ꯑꯜꯒ ꯃꯤ ꯈꯟꯅꯔ ꯀ ꯇꯧꯕꯗ ꯀꯩꯅꯣ ꯅꯣꯏꯅ ꯌꯥꯝ ꯈꯥꯝꯃꯤꯗꯣ ꯅꯣꯏ ꯈꯥꯝꯃꯒꯦ ꯑꯩꯈꯣꯏꯁꯤ ꯃꯨꯛꯏꯕꯅꯦꯕ ꯑꯩꯒꯁꯦ ꯑꯩꯒꯁꯦ ꯏꯀꯪ ꯀꯪꯒꯗꯅ
ꯑꯗꯨꯗ ꯀꯥꯟꯅꯗ ꯏꯁꯤ ꯌꯥꯝ ꯌꯥꯝ ꯎꯝ ꯄꯁꯨꯨ ꯁꯥꯕ ꯭ꯟ ꯇꯥꯁꯨ ꯁꯥꯕ ꯍꯥ
ꯑ ꯌꯥꯝ ꯌꯥꯝ ꯅꯨꯡꯁꯤꯒꯗ
ꯍꯣꯏꯅꯦ ꯑꯁ
ꯑꯩꯈꯣꯏ ꯀꯥꯡꯕꯨ ꯈꯛꯇ ꯉꯥꯏꯔꯦ ꯑꯗꯨꯃꯥꯏꯅ ꯀꯩꯅꯣ
ꯍꯣꯏ ꯂꯣꯏꯅꯕꯀꯣ ꯍꯣꯏ ꯑꯗꯨꯒ ꯌꯦꯡꯉꯨꯅꯦ ꯈꯔ ꯈꯔ ꯆꯥꯎꯈꯠꯂꯒ ꯐꯣꯟ ꯂꯩꯕꯗꯒꯤꯗꯤ ꯂꯣꯏ ꯂꯥꯞꯅ ꯅꯠꯇ꯭ꯔꯥ
ꯑꯗꯨꯅꯦ ꯃꯁꯥ ꯃꯁꯥꯒꯤ ꯍꯣꯏ ꯃꯁꯥ ꯃꯁꯥꯒꯤ ꯊꯕꯛ ꯆꯠꯁꯁꯅꯣꯕ ꯑꯗꯨꯕꯨ ꯍꯜꯂꯛꯑꯀꯥꯟꯗ ꯑꯗꯨꯝ ꯄꯨꯟꯕ ꯌꯥꯕꯅꯦꯕ
ꯍꯣꯏ ꯑꯗꯨꯝ ꯄꯨꯟꯃꯤꯟꯅꯕ ꯌꯥꯕꯅꯦꯕ ꯑꯁꯤ ꯑꯁ
ꯑꯗꯨꯏꯗꯤ ꯏꯕꯥꯅꯤ ꯀꯩꯅꯣꯃ ꯁꯤꯜꯂꯒ ꯅꯣꯡꯃꯄꯨꯟꯁꯤꯗ
ꯍꯣꯏ ꯏꯕꯥꯅꯤꯅ ꯁꯤꯜꯂꯁꯦ ꯑꯃꯨꯛ ꯍꯣꯏ ꯑꯃꯨꯛ ꯍꯧꯗꯣꯛꯈ꯭ꯔꯁꯦꯕ ꯑꯩꯈꯣꯏ ꯄꯥꯔꯇꯤ ꯃꯌꯥꯝꯗꯣ
ꯎꯝ
ꯑꯁ ꯑꯗꯣ ꯍꯟꯛꯁꯤꯦ ꯃꯤ ꯂꯣꯏꯅ ꯁꯨꯅ ꯄꯨꯟꯕ ꯐꯪꯕꯗꯁꯨ ꯌꯥꯝ ꯋꯥꯏꯑꯦꯕ ꯑꯃ ꯑꯃꯨꯛ ꯁꯪꯒꯅꯤ ꯑꯃ ꯑꯃꯨꯛ ꯁꯪꯉꯣꯏ
ꯐꯪꯅꯤꯗ
ꯍꯣꯏ ꯑꯗꯨꯗ ꯑꯗꯨꯗꯤ ꯁꯪꯒꯔꯤ
ꯎꯝ ꯑꯗꯨꯒ ꯈꯨꯟꯒꯤ ꯄ꯭ꯔꯣꯒꯥ꯭ꯔꯝꯒꯨꯝꯕ
ꯍ ꯑꯗꯣ ꯑꯩꯈꯣꯏꯒꯤ ꯄꯥꯔꯇꯤꯁꯤꯡꯗꯣ ꯑꯩꯈꯣꯏꯒꯤ ꯅꯨꯄꯤꯁꯤꯡꯗꯣ
ꯎꯝ
ꯌꯥꯝ ꯁꯪꯒꯟꯗꯦꯕ ꯊꯕꯛ ꯁꯨꯕꯅꯤꯅ ꯊꯥꯗꯣꯛꯄ ꯌꯥꯗꯦ ꯊꯥꯗꯣꯛꯄ ꯌꯥꯗꯦ ꯑꯗꯨꯝ ꯍꯥꯏꯕ ꯍꯥꯏꯗꯤ ꯖꯤꯦꯅꯦꯔꯦꯜ ꯁꯨꯗꯤꯤꯒꯨꯝꯕ ꯂꯩꯕꯗꯀꯣ ꯁꯨꯇꯤ ꯂꯩꯔꯦ ꯍꯥꯏꯅ ꯄꯨꯟꯁꯦ ꯍꯥꯏꯔꯁꯨ ꯑꯃꯃꯨꯛ ꯁꯪꯒꯅꯤ ꯑꯃꯃꯨꯛ ꯁꯪ ꯈꯪꯗꯦ ꯑꯃꯃꯨꯛ ꯑꯁ ꯑꯩꯈꯣꯏꯁꯨ ꯄꯨꯟꯈꯤꯗ꯭ꯔꯦꯗ
ꯎꯝ
ꯑꯩꯒ ꯃꯤ ꯑꯅꯤ ꯑꯍꯨꯝ ꯈꯛꯇꯗꯤ ꯑꯗꯨꯝ ꯈꯔ ꯇꯣꯏꯅ ꯄꯨꯟꯕ
ꯑꯗꯨꯣ ꯍ ꯈ꯭ꯔꯤꯁꯃꯥꯁꯁꯤꯗꯤ ꯑꯗꯨꯝ ꯃꯤ ꯂꯣꯏ ꯁꯨꯅ ꯂꯥꯛꯑꯗꯕꯅꯦꯕꯀꯣ
ꯍꯣꯏ
ꯍꯀꯣꯒꯤ ꯈ꯭ꯔꯤꯁꯃꯥꯁ ꯑꯗꯨ ꯆꯞ ꯆꯥꯕꯅꯦꯕ
ꯍꯣꯏꯅꯦꯀꯣ ꯑꯁ
ꯍꯥꯏꯕꯗꯤ ꯑꯃꯗꯨꯁꯨ ꯑꯥꯗꯒꯤ ꯇꯥꯅ ꯂꯥꯛꯑꯦ
ꯍꯣꯏꯅꯦ ꯍꯣꯏꯅꯦ ꯑꯩꯈꯣꯏꯁꯨ ꯑꯁ ꯀꯩꯅꯣ ꯑꯃ ꯁꯤꯡꯖꯨ ꯐꯥꯎ ꯆꯥꯃꯤꯟꯅꯈꯤꯗ꯭ꯔꯦꯅꯦꯀꯣ
ꯎꯝ ꯍꯅꯗꯤ ꯍꯥꯟꯅꯗꯤ ꯀꯩꯅꯣ ꯇꯦꯡꯀꯣꯠꯀꯨꯝꯕ ꯄꯥꯏꯔꯒ ꯈꯟꯂꯒ ꯀꯣꯏꯔꯒ ꯊꯖ ꯆꯥ ꯂꯩꯔꯒ ꯍꯥ
ꯆꯥꯛꯀ ꯄꯨꯊꯣꯛ ꯅꯥꯔꯒꯀꯣ
ꯑꯗꯨ ꯑꯗꯨꯟꯅꯅꯦ
ꯀꯃꯥꯏ ꯀꯃꯥꯏ ꯇꯧꯕ꯭ꯔꯥ ꯍꯟꯗꯛꯇꯤꯀꯣ ꯑꯁ ꯑꯩꯈꯣꯏꯁꯨꯅꯦ ꯅꯍꯥꯟ ꯑꯦ ꯈ꯭ꯔꯤꯁꯃꯥꯁꯇꯣ ꯑꯩꯈꯣꯏꯁꯨ ꯅꯨꯡꯉꯥꯏ ꯅꯨꯡꯉꯥꯏꯇꯦ ꯍꯥꯏꯗꯤ ꯃꯣꯏ ꯑꯩꯈꯣꯏꯗꯣ ꯅꯣꯏꯒꯁꯨ ꯄꯨꯟꯗ꯭ꯔꯕꯅꯤꯅ ꯑꯩꯈꯣꯏꯁꯨ ꯅꯨꯄꯤꯁꯤꯡꯗ ꯂꯨꯍꯣꯡ ꯈ꯭ꯔꯕꯁꯨ ꯂꯩꯔꯦꯗꯅꯀꯣ
ꯍꯣꯏ ꯍꯣꯏ
ꯑꯣꯏꯔꯦ ꯑꯩꯈꯣꯏꯁꯨ ꯃꯔꯤ ꯃꯉꯥ ꯈꯛꯇ ꯑꯣꯏꯕꯒꯤ ꯌꯥꯝ ꯅꯨꯡꯉꯥꯏꯇꯦꯕ
ꯑꯗꯨꯅꯦ ꯀꯥꯡꯒꯨ ꯐꯥꯔꯀꯥꯟꯗꯅ ꯅꯨꯡꯉꯥꯏꯕꯅꯦꯕ
ꯑꯩꯈꯣꯏꯒꯤ ꯃꯊꯛꯇ ꯂꯩꯕꯁꯤꯡꯗꯣ ꯑꯍꯟꯁꯤꯡꯗꯣ ꯃꯣꯏꯗꯤ ꯌꯥꯝ ꯅꯨꯡꯉꯥꯏꯌꯦ ꯍꯦ
ꯍꯣꯏ ꯃꯣꯏꯗꯤ ꯌꯨꯝꯁꯨ ꯄꯥꯟꯗꯕꯅꯤꯅ
ꯃꯣꯏꯗꯤ ꯑꯁ ꯌꯥꯝ ꯅꯨꯡꯉꯥꯏ ꯑꯗꯨꯃꯥꯏꯅ ꯇꯧꯁꯦ ꯍꯥꯏꯔꯁꯨ ꯑꯗꯨꯋꯥꯏ ꯉꯝꯕꯀꯣ ꯄꯩꯁꯥꯁꯨ ꯈꯔ ꯈꯔ ꯍꯥꯊꯣꯅꯔꯦ ꯒꯗꯤꯁꯨꯂꯣꯏ ꯅꯩꯅꯅꯔꯦ
ꯍꯣꯏ ꯑꯩꯈꯣꯏ ꯑꯩꯈꯣꯏ ꯃꯇꯝꯗꯁꯨ ꯑꯗꯨꯝ ꯈꯔꯕꯨꯗꯤ ꯌꯥꯒꯅꯤꯗ ꯌꯥꯝ ꯋꯥꯔꯅꯤꯗ
ꯑꯩꯈꯣꯏ ꯅꯨꯄꯤꯁꯤꯡꯗꯤꯀꯣ ꯑꯩꯈꯣꯏ ꯅꯨꯄꯤꯁꯤꯡꯗꯤ ꯌꯥꯝ ꯄꯪꯁꯨ ꯄꯥꯡꯕ ꯒꯥꯔꯤ ꯊꯧꯕꯁꯨ ꯍꯩꯕꯁꯨ ꯑꯝꯇ ꯌꯥꯎꯗꯕ ꯄ꯭ꯔꯣꯒ꯭ꯔꯥꯝ ꯁꯤꯜꯂꯁꯨꯅꯦ ꯂꯩꯕ ꯆꯥꯅꯤꯡꯉꯥꯏ ꯃꯤ ꯂꯩꯇꯕ ꯑꯗꯨꯃꯥꯏꯅ ꯌꯥꯝ ꯇꯧ ꯑꯗꯨꯃꯥꯏꯅ ꯌꯥꯝ ꯇꯧꯈ꯭ꯔꯦ ꯑꯩꯈꯣꯏ ꯑꯗꯨꯃꯥꯏꯅ ꯇꯧꯔꯒ ꯌꯥꯝ ꯇꯣꯛꯈ꯭ꯔꯦ ꯑꯩꯈꯣꯏꯒꯤ ꯍꯥꯏꯔꯤꯕꯣꯠꯁꯤꯡꯖ ꯆꯥꯕ ꯉꯥꯛꯇ
ꯎꯝ ꯅꯣꯡꯃ ꯅꯣꯡ ꯐꯥꯗꯣꯛ ꯈꯔ ꯄꯨꯜꯂꯒ ꯆꯥꯃꯤꯟꯅꯕ
ꯎꯝ ꯎ ꯇ ꯉꯥꯏ ꯍꯥꯏꯗꯤ
ꯑꯩꯗꯤ ꯀꯩꯅꯣꯁꯨ ꯇꯧꯅꯤꯡꯉꯤꯅꯦ ꯅꯨꯡꯗꯥꯡꯗ ꯀꯣꯏꯕ ꯆꯧꯗꯥꯥꯡꯗ ꯊꯣꯡꯕ ꯌꯦꯟꯁꯥꯒꯨꯝꯕ ꯑꯗꯨꯒꯨꯝꯕꯁꯨ ꯆꯥꯅꯤꯡꯉꯅꯤ
ꯍꯣꯏ ꯑꯩꯁꯨ ꯀꯣ ꯁꯔꯣꯛꯇ ꯊꯣꯡꯉꯒ ꯂꯩꯕꯗꯀꯣ ꯑꯃ ꯊꯦꯡꯅꯕꯅꯦ ꯑꯦꯐꯕꯤꯗ